ꯑꯣ ꯇꯥꯕꯔꯣ ꯀꯩꯗꯧꯔꯤꯅꯣ ꯑꯥ꯫
ꯑꯁ ꯁꯨꯝꯅ ꯐꯝꯃ꯭ꯔ ꯂꯩꯔ‌ꯦ ꯐꯝꯃꯒ ꯂꯩꯕ
ꯑꯁ ꯆꯥꯛ ꯆꯥꯔꯕꯣ
ꯆꯥꯕ ꯂ‌ꯣꯏꯔꯦ ꯆꯥꯕ ꯂ‌ꯣꯏꯔꯦ ꯅꯪꯗꯤ ꯀꯔꯤ ꯏꯟꯁꯥꯡ ꯆꯥꯔꯦ꯫
ꯑꯩ ꯈꯥꯃꯦꯟ ꯆꯥꯔꯦ꯫
ꯑꯣ꯫
ꯑꯁ ꯑ ꯑꯗꯨꯅꯦ ꯀꯩꯅꯣ꯫ ꯊꯣꯡ ꯑꯝꯇ ꯍꯥꯡꯕꯤꯕ ꯌꯥꯒꯗ꯭ꯔꯥ ꯑꯩꯒꯤ꯫
ꯁ ꯀꯅꯥꯅ ꯂꯣꯟꯕ꯫
ꯑ ꯈꯔ ꯑꯩꯈꯣꯏ ꯑꯅꯣꯏꯕ ꯅꯨꯄꯥꯗꯨꯅ
ꯃꯥ ꯐꯥꯒꯤ ꯇꯧꯔꯒ ꯂꯣꯟꯕ ꯃꯥꯟꯂꯦ
ꯐꯒꯤꯇꯧꯔ ꯂꯣꯟꯈ꯭ꯔꯦ ꯑꯗꯨ ꯃꯥꯗꯤ ꯀꯥꯏ ꯆꯠꯈ꯭ꯔ ꯈꯪꯗ꯭ꯔꯦ
ꯎꯝꯝ
ꯑꯁ ꯑꯩ ꯇꯦꯔꯦꯁ ꯀꯥꯗ꯭ꯔꯗꯤ ꯌꯥꯔꯣꯏꯍꯦ ꯁꯥꯔꯅꯤ
ꯑꯁ ꯑꯩ ꯂꯁꯤꯔꯅ ꯂꯧ ꯂꯧ ꯂꯩꯕ
ꯁꯤ
ꯕꯣ ꯉꯁꯤꯁꯦ ꯌꯦꯡꯅꯦꯅꯗꯤ ꯂꯩꯔꯝꯕꯅꯦ ꯉꯁꯤ ꯑꯦꯛꯖꯥꯝ ꯊꯥꯗ ꯐꯖꯅ ꯊꯥꯗ꯭ꯔꯦꯕ ꯑꯗꯨꯒꯤ ꯑꯃꯨꯛ ꯂꯤꯔꯤꯛꯁꯦ ꯑꯃꯨꯛꯀ ꯄꯥꯅꯤꯡꯗ꯭ꯔꯦ
ꯅꯪ ꯍꯌꯦꯡ ꯑꯦꯛꯖꯥꯝ ꯂꯩꯕ꯭ꯔꯥ
ꯍꯌꯦꯡꯂꯣ
ꯑ‌ꯣꯏ
ꯍꯌꯦꯡꯗꯤ ꯂꯩꯇꯦꯗ ꯍꯌꯦꯡ ꯍꯪꯁꯤꯠ ꯑꯃꯨꯛ ꯀ ꯂ‌ꯩ
ꯑꯩꯈꯣꯏꯅ ꯍꯌꯦꯡ ꯂꯩꯕꯀꯣ
ꯑꯣ
ꯑꯁ ꯍꯌ‌ꯦꯡ ‌ꯖ‌ꯦ ꯑꯁ ꯑꯝꯇꯐꯥꯎ ꯌꯦꯡꯗ꯭ꯔꯤ ꯍꯧꯖꯤꯛꯐꯥꯎ ꯒꯤꯞ ꯑꯞ ꯇꯧꯔꯒ ꯀꯩꯅꯣ ꯂꯩꯕꯅꯤ
ꯑꯣ
ꯅꯣꯛꯅꯤꯡꯉꯤꯍ‌‌ꯦ
ꯀꯔꯤ ꯒꯤꯔꯥ ꯑꯗꯨꯝ ꯅꯣꯛꯅꯤꯡꯕ ꯐꯥꯎꯋꯤꯍ‌ꯦ
ꯑꯗꯨꯝ ꯇꯧꯕꯅꯦꯍꯦ
ꯇꯧꯔꯗꯤ ꯅꯣꯡ ꯆꯨꯔꯗꯤ ꯈꯔ ꯀꯩꯅꯣ ꯇꯧꯔꯦꯍ ꯏꯪꯉꯦꯍ‌ꯦ
ꯈꯔ ꯆꯤꯛꯑꯦ ꯍꯣꯏ
ꯑꯥꯏꯁ
ꯀꯩꯒꯤ ꯁꯥꯟꯇ꯭ꯔꯦ
ꯔꯗ ꯁꯔꯦꯅꯦ ꯍ ꯉꯁ ꯑꯁ ꯉꯁꯦ ꯁꯧꯒꯔꯤ ꯑꯀꯪꯕꯗꯣ
ꯑꯥꯁꯨ ꯍꯥꯎꯅꯦ
ꯌꯦꯡꯉꯗ꯭ꯔꯣ ꯅꯥꯡꯕꯣ
ꯌꯦꯡꯅꯤꯁꯤꯁꯦ ꯄꯥꯛ ꯆꯅ ꯌꯦꯡꯒꯅꯤ
ꯑ ꯆꯪ ꯌꯦꯡꯒꯦ ꯍꯥꯏꯔꯣ
ꯎꯝ ꯑꯗꯣ ꯅꯪ ꯉ ꯑꯦꯛꯖꯥꯝ ꯅꯨꯡꯉꯥꯏꯇꯦ ꯍꯥꯏꯕ꯭ꯔꯣ
ꯌꯥꯗ꯭ꯔꯦ ꯉꯁꯤ ꯌꯦꯁꯦ
ꯄꯥꯁꯃꯥ ꯐꯥꯎꯃ
ꯍꯥ
ꯄꯥꯁꯃꯥꯒꯤ ꯐꯪꯅꯤꯗꯗꯣ ꯑꯣꯏꯔꯁꯨ
ꯊꯨꯅ ꯂꯣꯏꯁꯤꯡ ꯅꯤꯡꯕꯅꯦ ꯑꯩꯁꯦ ꯀꯔꯤꯔꯥ ꯕꯣꯜꯁꯦ ꯐꯖꯅ ꯑꯃꯨꯛꯀ ꯌꯦꯡꯅꯤꯡꯈ꯭ꯔꯦꯕ
ꯑ ꯑꯗꯨꯅꯦ ꯑꯁ ꯌꯦꯡꯁꯨ ꯑ ꯑꯁꯤ ꯂꯩꯇꯦ ꯍꯌꯦꯡ
ꯑꯣ ꯍꯌꯦꯡ ꯑꯈꯥꯏꯅ ꯑꯃꯨꯛꯀ ꯑꯣꯐ ꯇꯧꯕ
ꯍꯌꯦꯡ ꯍꯌꯦꯡꯒꯤ ꯁꯇꯔꯗꯦꯒꯤ ꯁꯇꯔꯗꯦ ꯊꯥꯔꯦ ꯁꯟꯗꯦ ꯃꯟꯗꯦ ꯑꯣ ꯄꯤꯕꯅꯦ ꯇ ꯑꯣꯏꯔꯁꯨ ꯃꯐꯥꯎ ꯌꯦꯡꯗ꯭ꯔꯦ ꯍꯧꯖꯤꯛꯐꯥꯎ
ꯎ
ꯌꯦ
ꯑꯗꯨꯝ ꯇꯧꯋꯦ ꯑꯩꯁꯨ
ꯈꯔ ꯂꯣꯁ ꯇꯧꯍꯅꯗꯤ ꯐꯕꯅꯤ ꯑ ꯑꯃꯨꯛ ꯄꯦꯛ ꯆꯥꯒꯗꯕ ꯃꯥꯂꯦꯅꯦ ꯑꯦꯠ ꯁꯣ ꯑꯦꯠꯁꯨ ꯑꯃꯨꯛ ꯕꯦꯛ ꯆꯥꯒꯗꯕ ꯃꯥꯜꯂꯦꯕ ꯑꯩꯗꯤ
ꯀꯩꯁꯨꯝ ꯆꯥꯂꯅꯤ
ꯑꯍꯥꯟꯕ ꯅꯨꯃꯤꯠꯇꯨ ꯅꯨꯡꯉꯥꯏꯇꯦꯕ ꯉꯔꯥꯡꯕꯨꯗꯤ ꯁꯦꯇꯔꯗꯦꯕꯨꯗꯤ ꯅꯨꯡꯉꯥꯏꯌꯦ ꯑꯗꯣ ꯑꯍꯥꯟꯕ ꯊꯥꯕ ꯅꯨꯃꯤꯠꯇꯗꯤ ꯅꯨꯡꯉꯥꯏꯇꯦꯕ ꯑꯣꯖꯥꯁꯤꯡꯁꯨ ꯁꯥ ꯊꯤꯅ ꯏꯁꯇ꯭ꯔꯤꯛ ꯇꯧꯋꯤ ꯑꯗꯨ ꯅꯨꯃꯤꯠꯇꯤ ꯗ꯭ꯔꯦ ꯖꯤꯗꯤꯒꯤ ꯑꯦꯛꯖꯥꯝ ꯐꯖꯅ ꯊꯥꯔꯒꯦ
ꯍꯥ
ꯖꯤꯗꯤ ꯑꯦꯛꯖꯥꯝ ꯐꯖꯅ ꯊꯥꯔꯒꯦ ꯀꯅꯥꯗꯦꯕ
ꯀꯇꯤꯚ ꯑꯦꯛꯖꯝ ꯑꯃ ꯃꯒꯁꯨ ꯐꯦ ꯈꯪꯉꯦꯅꯦ ꯁꯤ ꯍꯦꯛ ꯂꯣꯏꯔꯒ ꯑꯃꯨꯛꯀ ꯇꯧꯔꯁꯤꯔꯥꯅ ꯈꯪꯕ
ꯑꯩꯈꯣꯏ ꯍꯦꯛ ꯀꯩꯅꯣ ꯀ꯭ꯂꯥꯁ ꯇꯦꯟ ꯂꯣꯏꯔꯒ ꯁꯤ ꯍꯦꯛ ꯏꯝꯐꯥꯜ ꯂꯥꯛꯄ ꯗꯒꯤ ꯑꯗꯨꯝ ꯊꯥꯕ ꯑꯣꯏꯔꯝꯃꯗꯤ ꯀꯣ
ꯍ ꯍ
ꯊꯧꯗꯣꯏꯈ꯭ꯔꯅꯤ ꯊꯣꯛꯒꯅꯤ ꯑꯩꯈꯣꯏ ꯊꯦꯡꯃꯟꯈ꯭ꯔꯦꯕ ꯊꯥꯕꯗꯣ
ꯅꯨꯡꯉꯥꯏꯀꯣꯀꯣ
ꯑ
ꯌꯨ ꯌꯨ ꯏꯕꯅꯤꯅ
ꯑꯁ
ꯂꯇꯔ ꯂꯩꯒꯗ꯭ꯔꯣ ꯅꯪ ꯃꯅꯥꯛꯇ
ꯕꯤꯗꯨꯔꯣ
ꯃꯉꯣꯡꯗ꯭ꯔ
ꯑꯩꯉꯣꯟꯗ ꯂꯩꯕꯅꯦ ꯍꯣꯏ ꯑꯩ ꯔꯨꯝꯗ ꯆꯪꯉꯣ
ꯑꯣ ꯑꯣ
ꯑꯠ ꯅꯪ ꯀꯩꯗ ꯊꯝꯃꯤꯅꯣ ꯂꯩꯛꯇꯔ
ꯑꯩꯔꯣ
ꯑꯥ
ꯑꯩꯒꯤ ꯇꯦꯕꯜ ꯑꯣꯔꯦꯟꯖ ꯂꯥꯏꯌꯦꯅꯥ
ꯇꯦꯕꯜ ꯑꯣꯔꯦꯟꯖ
ꯆꯥꯎꯕꯗꯣ ꯑꯗꯨꯒꯤ ꯀꯩꯅꯣꯗ ꯔꯦꯛ ꯑꯃ ꯂꯩꯌꯦꯅ ꯍꯤꯛꯄ ꯑꯗꯨꯗ ꯕꯣꯛꯁ ꯇ꯭ꯔꯥꯟꯁꯄꯦꯔꯦꯟꯒꯤ ꯕꯣꯛꯁ ꯑꯃ ꯂꯩꯕꯅꯦ ꯑꯗꯨꯝ ꯂꯩꯕꯅꯦ ꯌꯥꯝ
ꯑꯣ ꯑꯣ ꯑꯣ ꯂꯣꯏ ꯆꯠꯅꯦꯀꯣ ꯌꯥꯔꯦ ꯌꯥꯔꯦ ꯂꯣꯏ
ꯑꯁ
ꯀꯩꯗꯧꯕꯖꯥꯠꯂ ꯈꯔ ꯅꯣꯏꯑꯕ ꯃꯤ ꯃꯊꯛꯇ ꯂꯩꯕꯗꯣ
ꯑꯁ ꯃꯁꯨ ꯑꯁꯤꯗ ꯑꯗꯨꯝ ꯂꯩꯌꯦ ꯅꯨꯄꯤ ꯀꯣꯏꯕꯒꯤꯔ ꯍꯟꯗꯛꯁꯨ ꯃꯥ ꯅꯩꯔꯥ ꯂꯩꯌꯦ ꯑꯁ ꯑꯩꯈꯣꯏ ꯌꯨꯝꯄꯨꯒꯤ ꯀꯩꯅꯣꯗꯣ ꯌꯨꯝꯄꯨ ꯑꯩꯈꯣꯏꯒꯤ ꯍꯩꯅꯧꯗꯣ
ꯑꯣ
ꯍꯣꯔꯦꯟ ꯂꯧꯁꯤꯔꯣ
ꯏꯁ ꯇꯜꯂꯦ ꯇꯜꯂꯦ
ꯆꯥꯎꯕꯖꯦ ꯑꯁ
ꯀꯔꯤꯔꯥ ꯈꯔ ꯈꯔ ꯅꯣꯏꯕ ꯃꯤꯗꯣ
ꯑꯥ
ꯅꯪ ꯂꯩꯕ ꯃꯇꯩꯗ ꯋꯥꯔꯤ ꯁꯅꯔꯣ ꯍꯥꯏꯑꯣ ꯍꯥꯏꯑꯣ ꯈꯣꯏꯁꯤ ꯃꯈꯥꯗ ꯂꯩꯕꯗꯣ ꯍꯩꯅꯤꯡꯕꯅꯦꯕ ꯁꯤꯐꯥꯎ ꯇꯥꯏꯕ ꯃꯥ ꯉꯥꯡꯕꯗꯣ
ꯑꯗꯨꯔꯣ ꯑꯅꯣꯏꯕꯗꯔ
ꯍꯣꯏ
ꯑꯣ
ꯈꯣꯏ ꯌꯨꯝ ꯌꯨꯝꯄꯨꯒꯤ ꯃꯆꯥꯅꯨꯄꯤꯗꯨꯔꯣ ꯍꯥꯏꯅꯤ ꯍꯥꯏꯕꯁꯦ
ꯍꯣꯏ ꯀꯟꯅ ꯇꯥꯏꯕ ꯁꯤꯐꯥꯎ ꯇꯥꯏꯕ
ꯀꯣꯂꯦꯖ ꯂꯣꯏꯒꯗꯧꯕ ꯁꯤꯗꯤ ꯑꯁ ꯃꯤꯁꯦ ꯄ꯭ꯔꯦꯁꯥꯔ ꯑꯗꯨꯝ ꯂꯩꯌꯦ
ꯑꯁ ꯉꯁꯤ ꯑꯦꯛꯖꯥꯝꯁꯦ ꯑꯩ ꯅꯣꯛꯄꯗꯤ ꯅꯣꯡꯅꯤꯡꯕꯅꯦ ꯀꯔꯤꯗ ꯇꯧꯔꯤꯕ ꯑꯩ ꯄꯥꯕꯈꯩꯁꯦ ꯂꯛꯇꯕ ꯄꯥꯗꯕꯈꯩꯁꯦ ꯂꯥꯛꯄ ꯄꯥꯕꯈꯩ ꯈꯔ ꯂꯥꯛꯄꯁꯨ
ꯅꯣꯏ ꯑꯦꯛꯖꯥꯝ ꯃꯅꯨꯡꯗ ꯊꯝꯃꯒ ꯀꯣꯏꯁꯟ ꯄꯦꯄꯔ ꯌꯦꯡꯉꯀꯥꯟꯗ ꯂꯣꯏ ꯀꯧꯔꯦꯕ
ꯄꯥꯁ ꯁꯤꯒꯤ
ꯁꯨꯔꯝꯃꯔꯣꯏ ꯍꯣꯏ ꯊꯥꯖꯗꯦ
ꯑꯩꯁꯨ ꯍꯥꯟꯅꯒꯤ ꯅꯨꯃꯤꯠꯇꯨꯒꯤ ꯁꯨꯔꯝꯃꯣꯏꯕ ꯑꯗꯨꯒꯤ ꯑꯁ ꯍꯟꯗꯛꯀꯤꯁꯦ ꯕꯦꯛ ꯆꯥꯔꯗꯤ ꯄ꯭ꯔꯥꯛꯇꯤꯀꯦꯜꯁꯨ ꯇꯧꯑꯅꯤ ꯊꯥꯔꯔꯣꯏꯅ ꯈꯟꯕꯅꯤ ꯑꯩꯗꯤ
ꯄ꯭ꯔꯛꯇꯤꯀꯜ ꯕꯨꯗꯤ ꯕꯦꯛ ꯆꯥꯕ ꯌꯥꯔꯣꯏꯌꯦ ꯄꯩꯁꯥ ꯑꯃꯨꯛꯀ ꯇꯤꯡꯒꯅꯤꯉ ꯀꯔꯤꯗ
ꯍꯣꯏ ꯑꯩꯈꯣꯏꯒꯤꯗꯤ ꯊꯤꯌꯨꯔꯤ ꯕꯦꯛ ꯇꯧꯔꯗꯤ ꯄꯕ꯭ꯔꯀꯜꯁꯨ ꯕꯦꯒꯅꯦꯕ
ꯎꯝ
ꯑꯗꯨꯒꯤ ꯑꯗꯨꯒꯤ ꯄ꯭ꯔꯛ ꯊꯤꯌꯨꯁꯦ ꯅꯨꯡꯉꯥꯏꯇ꯭ꯔꯗꯤ ꯄ꯭ꯔꯦꯛꯇꯤꯀꯦꯜ ꯇꯧꯔꯦꯏ
ꯎꯝ ꯆꯔꯥꯁꯤ
ꯇꯜꯂꯤꯗ ꯅꯣꯏꯒꯤ ꯅꯤꯌꯣꯝꯁꯦ
ꯎꯝ ꯅꯥꯟꯅꯁꯨ ꯅꯍꯥꯟ ꯅꯠꯇꯦ ꯉꯁꯥꯏꯗꯣ ꯖꯦꯟꯒ ꯑꯩꯈꯣꯏ ꯄꯥꯎ ꯐꯅ ꯋꯥꯔꯤ ꯁꯥꯏꯑꯕ ꯃꯥꯁꯨ ꯑꯦꯛꯖꯥꯝ ꯃꯇꯥꯡꯗ ꯐꯖꯅ ꯍꯥꯏꯔꯝꯃꯦ
ꯑꯣ
ꯇꯁ
ꯃꯉꯣꯟꯗ ꯃꯥꯗꯣ ꯃꯥꯒ ꯋꯥꯔꯤꯁꯤꯅ ꯍꯥꯏꯔꯗꯤ ꯑꯩꯅ ꯑꯗꯨꯝ ꯅꯉꯥꯡꯒꯅꯤ ꯃꯥꯗꯣ
ꯎꯝ ꯁꯣꯔꯤ ꯑꯦꯛꯖꯥꯝꯒꯤꯁꯦꯁ ꯂꯨꯗꯤ ꯂꯨꯕꯖꯥꯠꯅꯤꯍ ꯍꯣꯏ ꯋꯥꯈꯜꯗꯤ ꯊꯥ ꯑꯃꯅꯤ ꯐꯖꯅ ꯄꯥꯏꯔꯒ ꯊꯣꯛꯄ ꯑꯗꯨꯝ ꯍꯧꯪꯅꯩꯕ ꯑꯁ ꯃꯣꯏꯅꯗꯤ ꯑ ꯃꯤꯁꯤꯡꯅꯗꯤ ꯆꯍꯤ ꯑꯅꯤ ꯑꯍꯨꯝ ꯄ꯭ꯔꯤꯄꯦꯌꯔ ꯇꯧꯔꯒ ꯚꯥꯎ ꯊꯣꯛꯇ꯭ꯔꯤꯕ ꯑꯁ ꯀꯤꯕꯨ ꯀꯤ ꯌꯦꯁ
ꯅꯠꯇꯦ ꯖꯤꯦ ꯗꯤꯒꯨꯝꯕ ꯑꯦꯛꯖꯥꯝ ꯃꯆꯥ ꯍꯥꯏꯕꯗꯤ ꯊꯥ ꯃꯥꯅꯤꯗ ꯃꯅꯨꯡꯗ ꯀꯔꯤꯔ
ꯍꯣꯏ
ꯊꯋꯥꯏ ꯁꯦꯡꯅ ꯑꯗꯨꯝ ꯄꯥꯔꯗꯤ ꯑꯗꯨꯝ ꯊꯣꯛꯄ ꯌꯥꯅꯤ ꯊꯣꯛꯀꯅꯦꯕ ꯂꯥꯏꯅ
ꯎꯝ
ꯑ ꯑꯩꯈꯣꯏꯅ ꯍꯦꯛ ꯍꯦꯛ ꯍꯦꯛ ꯑꯗꯨꯝ ꯃꯔꯛ ꯃꯔꯛꯇ ꯈꯛꯇ ꯑꯗꯨꯝ ꯌꯦꯡꯉꯕꯒꯤꯅꯦꯕ ꯑꯗꯣ ꯑꯩꯈꯣꯏ ꯊꯣꯛꯇꯨꯕꯁꯦ
ꯑꯗꯨ
ꯀꯔꯤꯔ ꯑꯦꯛꯖꯥꯝ ꯊꯥꯕ ꯀꯝꯄꯤꯇꯤꯇꯤꯚ ꯑꯦꯛꯖꯥꯝꯒꯨꯝꯕ ꯊꯥꯕ ꯀꯨꯝꯕꯨ ꯑꯌꯥꯝꯕꯁꯦ ꯀꯔꯤꯗ ꯇꯧꯕꯅꯦꯕ ꯃꯣꯏꯗꯤ ꯖꯤ ꯗꯤꯒꯨꯝꯕ ꯑꯦꯛꯖꯥꯝꯁꯦ ꯃꯣꯏꯒꯤ ꯃꯣꯛ ꯇꯦꯁꯀꯨꯝꯕꯒꯤ ꯇꯧꯕꯅꯦꯕ ꯃꯣꯏꯗꯤ ꯈꯜꯂꯒ ꯑꯗꯨꯝ ꯇꯧꯤꯕꯅꯦꯕꯣ
ꯨꯨꯞꯇꯤꯆꯨꯝ ꯑꯗꯣ ꯍꯟꯗꯛ ꯍꯟꯗꯛꯇꯤ ꯑꯦꯛꯖꯥꯝ ꯂꯣꯏꯅꯃꯛ ꯊꯥꯁꯤꯅ ꯑꯩꯈꯣꯏ ꯅꯤꯡꯕꯤꯔꯛꯑꯣ
ꯊꯥꯔꯒꯩꯅ ꯍꯣꯏ ꯂꯩꯔꯗ
ꯑꯗꯣ ꯑꯦꯁ ꯕꯤ ꯑꯥꯏꯒꯤ ꯀꯩꯅꯣ ꯄꯤꯌꯣꯗꯨꯁꯨ ꯇ꯭ꯔꯥꯏ ꯇꯧꯁꯤꯅ ꯊꯧꯗꯤ ꯊꯧꯋꯦ ꯈꯪꯉꯦ ꯑꯗꯨ ꯑꯣꯏꯔꯁꯨ ꯀꯩꯅꯣ ꯑꯦꯄ꯭ꯂꯤꯀꯦꯁꯟ ꯐꯤ ꯀꯩꯀꯥ ꯆꯥꯡꯗꯦꯕ ꯑꯦꯁ ꯗꯤꯒꯤꯗꯤ ꯐ꯭ꯔꯤꯅꯦꯕ
ꯎꯝ ꯃꯇꯝ ꯃꯇꯝꯗ ꯏꯔꯒꯣ
ꯆꯦꯖꯦꯇ ꯑꯗꯣ ꯁꯦꯞꯇꯦꯝꯕꯔ ꯑꯒꯁ